ꯑꯣ
ꯇꯥꯕ
ꯅꯪꯈꯣꯟ ꯇꯥꯗꯤꯌꯦ
ꯑꯩ ꯇꯥꯔꯔꯕ ꯍꯧꯖꯤꯛ
ꯇꯥꯔꯦ ꯇꯥꯔꯦ
ꯑꯥ
ꯅꯪꯒ ꯐꯣꯟ ꯇꯧꯅꯕꯁꯦ ꯏꯀꯣ ꯍꯦꯛꯇ ꯆꯠꯒꯜꯂꯦꯉꯣ
ꯀꯩꯒꯤꯅꯣ ꯑꯩꯉꯣꯟꯗꯗꯤ ꯀꯩꯁꯨ ꯇꯧꯗꯦ ꯑꯈꯣ ꯀꯣ ꯑꯩ ꯍꯦꯠꯐꯣꯟ ꯍꯥꯞꯀꯦ ꯑꯗꯨꯒ ꯀꯃꯥꯏꯅ ꯇꯧꯒꯦꯡꯁ ꯇꯥꯕ꯭ꯔꯥ
ꯇꯥꯏ ꯇꯥꯏ
ꯏꯀꯣ ꯆꯠꯂꯤꯕ
ꯆꯠꯇ꯭ꯔꯦ ꯆꯠꯇ꯭ꯔꯦ ꯍꯧꯖꯤꯛꯇꯤ ꯍꯥꯞꯄꯕ
ꯍꯥꯞꯄꯦ
ꯇꯠꯇ꯭ꯔꯦ
ꯐꯔꯦ ꯐꯔꯦ ꯍꯥꯏꯔꯛꯑꯣ ꯍꯥꯏꯔꯛꯑꯣ ꯅꯪ ꯀꯩꯀꯩ ꯍꯥꯏꯗ ꯂꯩꯒꯦ ꯍꯥ
ꯀꯩꯗꯧꯔꯤꯒꯦ
ꯑꯥ ꯁꯨꯝ ꯇꯤꯚꯤ ꯌꯦꯡꯉꯝꯕꯅꯦ ꯆꯥ ꯊꯛꯁꯦꯅ ꯇꯟ ꯆꯥꯁꯦ ꯀꯥꯏꯅ ꯇꯟ ꯀꯩꯅꯣꯅ ꯑꯩꯈꯣꯏ ꯅꯨꯄꯤꯅ ꯑ ꯅꯨꯄꯤ ꯃꯆꯥ ꯌꯥꯝ ꯇꯟ ꯂꯩꯕ ꯆꯠꯈꯤꯌꯦ
ꯑꯣ
ꯅꯣꯏꯗꯤ ꯆꯥ ꯊꯛꯑꯕꯣ
ꯊꯛꯇꯣꯛꯑꯦ ꯑꯩꯁꯨꯣ ꯅꯣꯝꯗꯒ ꯉꯥꯏꯍꯥꯛꯇ ꯍꯥꯏꯗꯣꯛꯁꯦ ꯍꯥꯏꯅ ꯆꯠꯂꯤꯕ
ꯑꯣ ꯅꯪ ꯍꯧꯖꯤꯛ ꯂꯝꯕꯤꯗ ꯂꯩꯔꯤꯔꯥ
ꯑꯩ ꯑꯩ ꯏꯄꯥꯝꯗ
ꯕꯤ ꯂꯝꯕꯤꯗ ꯌꯧꯔꯕꯕ ꯂꯝꯕꯤꯗ ꯂꯩꯔꯕꯕ
ꯅꯠꯇꯦ ꯌꯨꯝꯗ ꯂꯩꯔꯤ ꯍꯟꯗ꯭ꯔꯔꯤ ꯁꯤꯗ ꯑꯗꯨꯝ ꯂꯩꯔꯤ
ꯑꯣ ꯑꯣ ꯐꯔꯦ ꯐꯔꯦ ꯅꯣꯏ ꯃꯃꯥꯍꯣꯏꯗꯤ ꯃꯁꯥ ꯀꯜꯂꯤꯀꯣ
ꯑꯗꯨꯝ ꯑꯗꯨꯝ ꯀꯜꯂꯤ ꯍꯥꯏꯕ ꯇꯥꯔꯦꯅꯦ
ꯎꯝ ꯑꯉꯥꯡꯁꯤꯡꯗꯤ ꯄꯨꯕ꯭ꯔꯥ
ꯉꯥꯡꯁꯤꯡꯁꯨ ꯂꯩ ꯀꯞꯆꯦꯠꯄꯤ ꯑꯃꯁꯨ ꯂꯩ ꯁꯤꯗ
ꯇꯁꯨꯔꯦ ꯀꯅꯥ
ꯎꯝ ꯑꯩ ꯏꯅꯥꯎꯨꯄꯥꯗ
ꯑꯥ
ꯈꯪꯗꯦꯅꯦ ꯃꯥꯏꯗꯣ ꯀꯌꯥ ꯌꯧꯔꯝꯃꯅꯤ
ꯃꯥꯏ ꯃꯆꯥꯥꯛ ꯀꯌꯥ ꯁꯨꯈ꯭ꯔꯒꯦ ꯍꯥꯏꯕꯅꯤꯗ ꯅꯪ ꯈꯪꯗꯦꯕꯗ ꯑ ꯅꯨꯄꯤ ꯉꯥꯛꯇ ꯑꯣ ꯐꯣꯟꯁꯦ ꯌꯥꯝ ꯂꯦꯛ ꯆꯠꯄꯩ ꯇꯥꯏꯞꯇ ꯇꯧꯗ꯭ꯔꯣ
ꯍꯥꯥ
ꯂꯦꯛ ꯆꯠꯄꯩ ꯇꯥꯏꯞꯇ ꯇꯧꯋꯦ ꯍꯥꯏꯕ ꯋꯥꯔꯤ ꯁꯥꯟꯅꯕꯁꯦ
ꯑꯩꯅ ꯆꯠꯊꯣꯛ ꯆꯠꯁꯤꯟ ꯇꯧꯕꯗꯣ ꯑꯝꯇ ꯑꯣꯏꯔꯝꯒꯅꯤ
ꯎꯝ ꯑ ꯇꯨꯃꯤꯟꯅ ꯐꯝꯕꯤꯌꯣꯕ ꯆꯥꯟꯕꯤꯗꯨꯅ
ꯍꯤꯞꯊꯔꯒ ꯂꯩꯔꯕꯅꯦ ꯍꯧꯖꯤꯛ
ꯑꯩꯁꯦ ꯍꯤꯞꯊꯔꯕꯅꯦ ꯍꯦꯛꯇ ꯁꯥꯔꯁꯦꯅ
ꯎꯝ
ꯍ ꯑꯗꯨꯕꯨ꯭ꯔꯣ ꯅꯪ ꯀꯩꯅꯣꯒꯤ ꯋꯥꯔꯤꯗꯣ ꯇꯥꯔꯕ ꯉꯔꯥꯡ ꯑꯩꯈꯣꯏ ꯕꯦꯠ ꯇꯧꯕꯩ ꯋꯥꯔꯤꯗꯣ ꯇꯥꯔꯕ
ꯆꯥꯗ꯭ꯔꯤ ꯀꯔꯤ ꯕꯦꯠꯅꯣ ꯀꯔꯤ ꯀꯩꯒꯤ ꯕꯦꯠ ꯇꯧꯅꯔꯤꯕ
ꯕ꯭ꯔꯥꯖꯤꯜꯒ ꯅꯣꯔꯋꯦꯒ ꯁꯥꯟꯅꯕꯗꯣ ꯄꯩꯁꯥ ꯊꯥꯅꯁꯦ ꯍꯥꯏꯅ ꯍꯥꯏꯅꯩꯗꯅ
ꯈꯨꯠ ꯆꯦꯒ ꯀꯩꯅꯣꯒ ꯑꯩꯒ ꯀꯩꯅꯣꯒꯤ ꯃꯣꯏ ꯃꯣꯏ ꯃꯆꯦ ꯃꯆꯥꯅꯨꯄꯤꯗꯨꯒ ꯑꯗ ꯑꯃꯗꯨꯅ ꯃꯥꯒ ꯃꯣꯏ ꯑꯉꯥꯡꯗꯨꯒ ꯅ ꯃꯣꯏꯁꯦ ꯑꯁ ꯕ꯭ꯔꯥꯖꯤꯜ ꯕ꯭ꯔꯥꯖꯤꯜꯒ ꯂꯥꯎꯗꯨꯗ ꯈꯪꯉꯕ꯭ꯔꯥ ꯑꯗꯨꯒ
ꯎꯝ
ꯑꯁ ꯀꯩꯅꯣ ꯀꯩꯅꯣ ꯇꯧꯔꯁꯦ ꯈꯣꯠꯂꯁꯦ ꯑ ꯂꯧꯔꯣ ꯂꯧꯔꯣ ꯄꯩꯁꯥ ꯂꯧꯔꯣ ꯑꯗꯨ ꯅꯣꯏ ꯀꯩꯁꯨ ꯐꯪꯉꯔꯣꯏ ꯑꯩꯈꯣꯏꯗꯤ ꯄ꯭ꯔꯤꯟꯁꯦꯁ ꯁꯥꯔ ꯊꯕꯛ ꯑꯝꯇ ꯇꯧꯔꯔꯣꯏ ꯅꯣꯏ ꯊꯕꯛ ꯂꯣꯏ ꯇꯧꯔꯣ ꯈꯣꯠꯂꯣꯒꯥꯢꯅ ꯇꯧꯗꯗꯤ ꯏꯔꯥꯡꯁꯦ ꯌꯥꯝ ꯁꯥꯒꯠꯈ꯭ꯔꯦꯕ ꯃꯣꯏꯁꯦ ꯈꯪꯉꯕ꯭ꯔꯥ ꯍꯦꯛꯇ ꯀꯥꯔꯕꯗꯧꯅ
ꯑꯗꯩ ꯇꯧꯔꯒ ꯑꯩꯁꯦ ꯅꯨꯡꯗꯥꯡ ꯋꯥꯏꯔꯝꯗꯁꯨ ꯋꯥꯔꯤ ꯋꯥꯀꯤꯡ ꯆꯠꯄ ꯅꯪꯒ ꯐꯣꯟ ꯋꯥꯔꯤ ꯁꯥꯟꯅꯔꯝꯕꯗꯩꯔ ꯀꯩꯅꯣ ꯇꯧꯔ ꯋꯥꯛꯀꯤꯡ ꯆꯠꯄꯗꯣ
ꯎꯝ
ꯀꯃꯥꯏꯅ ꯇꯧꯒꯦ ꯈꯣꯠꯀꯦꯅ ꯑꯗ ꯅꯣꯔꯋꯦꯒꯤ ꯍꯥꯂꯦꯟꯗꯣ ꯍꯧꯖꯤꯛ ꯌꯥꯝ ꯀꯟꯅ ꯐꯥꯎꯒꯠꯂꯛꯏ ꯈꯣꯠꯂꯤ ꯃꯥꯗꯣ ꯌꯥꯝ ꯅꯣꯛꯅꯤꯡꯉꯦ ꯈꯣꯠꯂꯦ ꯁꯨꯝ ꯋꯥꯔꯤ ꯁꯥꯟꯅꯕ ꯍꯥꯏꯇꯥꯔꯦ ꯑꯩꯅ ꯑꯗꯩ ꯃꯣꯏ ꯇꯤꯝꯗꯣ ꯍꯟꯗꯛꯁꯨ ꯌꯥꯝ ꯅꯩꯌꯦ ꯑꯗꯨꯒ ꯌꯥꯝꯁꯨ ꯄꯣꯁ ꯇꯥꯏ ꯍꯟꯗꯛꯇꯤ ꯑꯃꯦꯔꯤꯀꯥꯗ ꯀꯥꯗꯅꯤꯗꯅ ꯃꯣꯏ ꯐꯤꯐꯥ ꯇꯧꯔꯤꯗꯣ ꯑꯗ ꯀꯩꯅꯣ ꯅꯣꯔꯋꯦꯒꯤ ꯃꯤꯁꯤꯡꯗꯣ ꯑꯃꯦꯔꯤꯀꯥꯒꯤ ꯑꯆꯥꯕ ꯑꯆꯥꯄꯣꯠꯁꯤꯡꯗꯣ ꯂꯣꯏꯅ ꯑꯦꯗꯜꯇ꯭ꯔꯦꯇꯦꯠ ꯑꯣꯏ ꯍꯥꯏꯕꯒꯤ ꯆꯥꯅꯤꯡꯗꯦꯅ ꯀꯩꯅꯣ ꯇꯧꯋꯦ ꯑ
ꯍꯝ ꯍꯝ
ꯑꯣꯀ ꯃꯣꯏ ꯃꯣꯏꯒꯤꯗꯒꯤ ꯃꯣꯏ ꯂꯝꯗꯒꯤ ꯄꯨꯁꯜꯂꯛꯀꯗꯣꯏꯅꯦꯕ ꯑꯣꯔꯦꯟꯖ ꯑꯗꯨ ꯑꯗꯥ ꯃꯌꯥꯝ ꯃꯣꯏ ꯄ꯭ꯂꯦꯌꯔꯁꯤꯡꯅ ꯆꯥꯅꯕꯗꯣ
ꯎꯝ
ꯑꯗꯨꯃꯥꯏꯒ ꯄꯨꯁꯜꯂꯛꯑꯒ ꯀꯩꯅꯣ ꯇꯧꯋꯦ ꯈꯣꯠꯂꯦ ꯀꯥꯏꯁꯨ ꯋꯥꯔꯤ ꯁꯨꯝ ꯁꯥꯟꯅꯔꯝꯕ ꯑꯗꯩ ꯍꯥꯂꯦꯟꯗꯣ ꯑꯗꯨꯗꯨ ꯇꯧꯔ ꯑꯗ ꯃꯥꯅ ꯐ ꯐꯥꯏ ꯇꯤꯕꯤꯗ ꯅꯪꯒꯤ ꯍꯥꯜꯂꯦꯅ ꯍꯥꯏꯁꯦ ꯌꯦꯡꯉꯒꯦ ꯁꯤꯅꯦꯕ ꯈꯪꯉꯕ꯭ꯔꯥ ꯑꯗꯩꯗꯤ ꯍꯥꯂꯦꯟꯁꯦ ꯊꯥꯔꯦ ꯑꯩꯅ ꯇꯤꯚꯤꯁꯤꯗ ꯑꯗꯩ ꯃꯥꯅꯒ ꯒꯣꯜꯒꯗꯣ ꯆꯣꯡꯈꯠꯂꯒ ꯆꯟꯕꯤꯒꯨꯝꯕ ꯅꯥꯞ ꯌꯥꯝ ꯆꯥꯗꯕ ꯒꯣꯜ ꯃꯌꯥꯝꯗꯨ ꯎꯕꯗꯩ ꯃꯥꯁꯤ ꯀꯤꯈ꯭ꯔꯦꯅꯦ ꯈꯪꯉꯕ꯭ꯔꯥ ꯑꯗꯨꯒꯅꯦ ꯉꯥꯏꯍꯥꯛ ꯂꯩꯔꯒꯅꯦ ꯑꯁ ꯑ ꯑꯩꯒ ꯀꯩꯅꯣꯒꯗꯣ ꯑꯩꯈꯣꯏꯕꯥꯅꯤꯗꯣ ꯑꯩꯈꯣꯏꯕꯥꯅꯤꯁꯨ ꯅꯣꯋꯦꯁꯨ ꯍꯥꯏꯗꯤ ꯃꯥꯗꯤ ꯅꯣꯋꯦ ꯍꯥꯏꯗꯅ ꯅꯣꯋꯦ ꯅꯣꯋꯦ ꯇꯤꯝ ꯑꯣꯏꯔꯅꯤꯒꯥꯏꯅ ꯈꯪꯉꯕ꯭ꯔꯥ ꯑꯩꯅ ꯀꯔꯤ ꯅꯪꯁꯨ ꯅꯣꯋꯦ ꯑꯩꯈꯣꯏꯁꯨ ꯅꯣꯋꯦ ꯑꯣꯏꯔꯗꯤ ꯀꯅꯥꯗ ꯄꯩꯁꯥ ꯄꯤꯗꯣꯏꯕ ꯀꯥꯔ ꯀꯥꯟꯗ
ꯑꯗꯨꯒꯗꯤ ꯏꯁ ꯉꯍꯥꯛ ꯂꯩꯔꯒ ꯅꯨꯡꯗꯥꯡ ꯆꯥꯛ ꯆꯥꯕꯩꯗꯨꯗꯨꯅꯦ ꯑꯩꯉꯣꯟꯗ ꯑꯁ ꯎꯝ ꯑꯗꯨꯑꯣꯏꯗꯤ ꯀꯩꯅꯣ ꯇꯧꯔꯅꯤ ꯅꯦꯃꯥꯔ ꯁꯥꯟꯅꯗ꯭ꯔꯗꯤ ꯑꯩꯗꯤ ꯄꯩꯁꯥ ꯊꯥꯅꯔꯣꯏꯀꯣ ꯒꯥꯏ ꯈꯪꯉꯕ꯭ꯔꯥ ꯅꯨꯡꯗꯥ ꯆꯥꯛ ꯆꯥꯏꯈꯩꯗꯨꯗ ꯑꯄꯤꯒꯥꯏ ꯏꯕꯥꯅꯤꯅꯦ ꯉꯥꯏꯍꯥꯛꯇꯪ ꯏ ꯀꯥꯕꯁꯤꯗꯤ ꯃꯥ ꯀꯗꯔ ꯇꯧꯔꯒ ꯃꯥꯅ ꯉꯝꯗꯅ ꯕꯦꯗꯇꯣ ꯀꯦꯟꯁꯦꯜ ꯇꯧꯋꯦ ꯇꯧꯈ꯭ꯔꯦ ꯑꯗꯩꯗꯤ ꯃꯥ ꯀꯤꯃꯟꯈꯤꯗꯅ
ꯎꯝ ꯅꯍꯥꯟ ꯋꯥꯔꯜ ꯀꯞ ꯑꯃ ꯁꯤꯗ ꯂꯩꯕ ꯃꯇꯝꯗ ꯀꯩꯅꯣ ꯇꯧꯋꯦꯕ ꯏꯕꯥꯅꯤꯁꯨ ꯑꯩ ꯅꯣꯏ ꯀꯀꯥꯁꯨ ꯂꯩꯇꯕ ꯑꯗꯨ ꯃꯇꯝꯗ ꯗꯨꯀꯥꯟꯗꯒ ꯏꯁ ꯏꯕꯥꯅꯤꯁꯨ ꯑꯩꯈꯣꯏ ꯔꯨꯝꯗ ꯂꯩꯔꯒ ꯅꯨꯡꯉꯥꯏꯅ ꯌꯦꯡꯊꯕꯅꯦꯍꯌꯦ ꯑꯆꯥꯄꯣꯠꯀ ꯆꯥꯔꯒ
ꯊꯥꯎꯖꯟ
ꯈꯪꯗꯦ ꯇꯨ ꯊꯥꯎꯖꯟꯗꯤ ꯀꯌꯥꯒꯤꯔ ꯈꯪꯗ꯭ꯔꯦ
ꯇꯨ ꯊꯥꯎꯖꯟ ꯀꯩꯅꯣꯒꯤꯗꯣ ꯑ ꯑꯩꯅ ꯃꯨꯝꯕꯥꯏꯗ ꯂꯩꯕꯗ ꯀꯥꯟꯗ ꯑꯃ ꯇꯧꯈꯤꯕꯅꯦ ꯇꯨ ꯊꯥꯎꯖꯟ ꯇ꯭ꯋꯦꯟꯇꯤ ꯊ꯭ꯔꯤꯗꯔ ꯀꯩꯅꯣ ꯍꯧꯖꯤꯛ ꯀꯩꯅꯣ ꯍꯧꯖꯤꯛ ꯇ꯭ꯋꯦꯟꯇꯤ ꯁꯤꯛꯁ ꯇ꯭ꯋꯦꯟꯇꯤ ꯇꯨꯗ
ꯎꯝ ꯑꯗꯨ ꯃꯇꯝꯗꯗꯤ ꯑꯁ ꯏꯕꯥꯅꯤ ꯁꯨ ꯅꯨꯡꯉꯥꯏꯍꯦ ꯏꯕꯥꯅꯤꯁꯨ ꯃꯥꯅ ꯃꯥ ꯃꯥꯅ ꯕꯦꯠ ꯇꯧꯔꯦꯕ ꯃꯥꯅ ꯕꯦꯠ ꯇꯧꯔꯦ ꯑꯩꯅ ꯀꯔꯤꯗꯔ ꯑꯩ ꯑꯩꯗꯤ ꯑꯁꯤꯒꯨꯝꯕꯁꯦ ꯄꯥꯛꯔꯇ ꯏꯟꯇꯔꯦꯁꯇꯤ ꯌꯥꯎꯗꯦꯕ ꯃꯥꯅ ꯇꯧꯁꯦ ꯇꯧꯁꯦ ꯀꯥꯏꯅ ꯇꯧꯕꯗꯨꯗꯣ ꯃꯥꯅ ꯇꯧꯕꯗꯣ ꯀꯥꯔꯒ ꯏꯁ ꯆꯣꯡꯕꯁꯤꯗꯤ ꯃꯥꯅ ꯐꯃꯨꯡꯗ ꯀꯥꯔꯒ ꯀꯣ ꯍꯔꯥꯎꯕꯁꯤꯗꯤ ꯃꯥꯗꯤ ꯑꯗꯨꯃꯥꯏꯅ ꯍꯦꯛ ꯈꯔ ꯇꯧꯒꯜꯂꯦꯗꯅ ꯆꯣꯡꯕꯁꯤ ꯇꯣꯡꯕꯁꯤꯗꯤ ꯈꯨꯕ ꯈꯔꯒ ꯃꯥꯅ
ꯑꯗꯨ ꯚ ꯑꯩ ꯅꯨꯡꯉꯥꯏꯅ ꯁꯥꯟꯅꯔ ꯌꯦꯡꯒꯗ
ꯎꯝ ꯐꯥꯏꯅꯦꯜ ꯐꯥꯏꯅꯦꯜ ꯀꯥꯔꯀꯥꯟꯗ ꯌꯦꯡꯕ ꯇꯥꯔꯦ ꯑꯩꯁꯨ ꯐꯥꯏꯅꯦꯜ ꯃꯇꯝꯗ ꯍꯧꯖꯤꯛꯇꯤ ꯄꯥꯛ ꯏꯟꯇꯔꯦꯁ ꯂꯩꯇ꯭ꯔꯦꯔꯤꯕ ꯇꯥꯕ꯭ꯔꯣ ꯍꯜꯂꯣ ꯍꯜꯂꯣ ꯑꯂꯥꯎ ꯍꯜꯂꯣ
ꯍꯜꯂꯣ
ꯇꯥꯕꯔꯣ ꯅꯈꯣꯟ ꯇꯥꯗ꯭ꯔꯦ ꯇꯥꯔꯕ ꯇꯥꯕ꯭ꯔꯣ ꯍꯜꯂꯣ ꯍꯜꯂꯣ
ꯀꯥꯕ꯭ꯔꯥ
ꯍꯜꯂꯣ ꯍꯜꯂꯣ
ꯅꯪ ꯇꯨꯃꯤꯟ ꯂꯩꯈꯤꯕꯗꯣ ꯀꯃꯥꯏ ꯀꯩꯒꯤꯅꯣ
ꯍꯜꯂꯣ ꯇꯥꯕ꯭ꯔꯣ
ꯑ ꯇꯥꯔꯦ ꯇꯥꯔꯦ
ꯍꯜꯂꯣ
ꯍꯥꯥ ꯑꯣ
ꯅꯪꯅ ꯈꯣꯟꯗꯣ ꯀꯩ ꯀꯔꯤ ꯇꯧꯔꯒ ꯂꯩꯕ꯭ꯔꯣꯅ ꯇꯥꯗꯦ ꯍꯧꯖꯤꯛ ꯆꯥꯔꯦ ꯍꯧꯖꯤꯛꯇꯤ ꯑꯩ ꯑꯉꯥꯎ ꯑꯗꯨꯒꯤ ꯇꯥꯏꯞꯇ ꯍꯜꯂꯥꯎ ꯍꯜꯂꯧ ꯍꯜꯂꯥꯎ ꯑꯩ ꯊꯟ ꯇꯧ ꯂꯩꯔꯤꯁꯤꯗ
ꯍꯜꯂꯣ ꯍꯜꯂꯣ ꯇꯧ ꯂꯩꯅꯦ ꯁꯤ ꯀꯩꯅꯣ ꯇꯧꯋꯦ ꯎ ꯃꯩ ꯇꯛꯂꯥꯎ ꯃꯨꯠꯈ꯭ꯔꯤꯅꯦ ꯍꯥꯏꯕ ꯑꯗꯨꯒꯤ
ꯅꯣꯏ ꯑꯥꯔꯣꯝꯗ ꯉꯁꯤꯗꯤ ꯀꯃꯥꯏꯅ ꯇꯧꯒꯦ ꯋꯦꯗꯔ
ꯉꯁꯤ ꯅꯣꯡ ꯈꯪꯍꯧꯗꯅ ꯆꯨꯔꯛꯑꯦ ꯁ ꯉꯁꯥ ꯑꯌꯨꯛꯇꯤ ꯌꯥꯝ ꯁꯥ ꯌꯥꯝ ꯅꯨꯡꯉꯥꯏꯌꯦ ꯁꯟꯅꯤ ꯑꯣꯏꯔꯒ ꯑꯩꯈꯣꯏ ꯁꯥꯟꯅꯗꯅꯒ ꯃꯌꯥꯝ ꯇꯧꯋꯦ ꯑꯗꯨꯒ ꯍꯧꯖꯤꯛ ꯄꯨꯡ ꯑꯅꯤ ꯑꯅꯤ ꯇꯥꯕꯩꯗꯣ ꯑꯅꯤ ꯍꯦꯜꯂꯛꯄꯩ ꯑꯍꯨꯝ ꯇꯥꯔꯛꯄ ꯀꯩꯗꯣ ꯑꯗꯨꯋꯥꯏꯗ ꯅꯣꯡ ꯌꯥꯝ ꯂꯥꯎ ꯆꯨꯏ ꯑꯩꯣꯏꯆꯦ ꯕꯖꯥꯔ ꯆꯠꯂꯨꯔꯒ ꯀꯩꯅꯣ ꯇꯧꯔ ꯍꯜꯂꯛꯑꯦ ꯐꯣꯡꯗꯣꯛꯂꯨꯨꯞꯄ ꯍꯜꯂꯛꯑꯦ
ꯑꯣ ꯑꯣ ꯃꯥꯁꯨ ꯑꯩꯉꯣꯟꯗ ꯉꯁꯥꯏ ꯐꯣꯟ ꯇꯧꯔꯛꯀꯅꯤ ꯍꯥꯏꯔꯒ ꯃꯤꯁ ꯀꯣꯜ ꯂꯩꯔꯝ ꯃꯦ ꯑꯗꯨꯗ ꯑꯩ ꯐꯣꯟ ꯄꯥꯏꯈꯠꯍꯧꯗ꯭ꯔꯦ
ꯑꯣ ꯑꯗꯨꯅꯦ ꯃꯥ ꯉꯁꯥꯏ ꯀꯩꯅꯣ ꯉꯁꯥꯏ ꯁꯥꯟꯅꯕꯗꯣ ꯑꯣ ꯑꯗꯨꯗꯒꯤ ꯃꯥ ꯏꯔꯨꯖꯔꯒ ꯀꯩꯅꯣ ꯆꯥꯛꯐꯧ ꯆꯥꯗ꯭ꯔꯤꯕꯕꯦꯝꯃ ꯏꯔꯥꯡ ꯇꯧꯕꯗ ꯍꯣꯏ ꯐꯣꯟ ꯑꯗꯨ ꯇꯧꯅꯔꯦꯅ ꯑꯗꯩ ꯅꯍꯥꯟꯂ ꯑꯉꯥꯡ ꯁꯨꯝꯃꯒ ꯃꯥꯗꯣ ꯀꯩꯅꯣ
ꯎꯝ
ꯑꯉꯥꯡ ꯁꯨꯝꯃꯒ ꯑꯗꯨꯝ ꯕꯖꯥꯔ ꯆꯠꯈ꯭ꯔꯦ ꯑꯗꯣ ꯍꯜꯂꯒ ꯍꯧꯖꯤꯛꯇ ꯆꯥꯛ ꯂꯥꯛꯃꯟꯗꯅ ꯃꯥ ꯆꯥꯛ ꯆꯥꯔꯒ ꯑꯉꯥꯡ ꯑꯃꯨꯛ ꯁꯨꯝꯃꯒ ꯑ ꯁꯨꯝꯕ ꯆꯥꯗꯩꯦ
ꯎꯝ
ꯑꯩꯈꯣꯏ ꯁꯨꯄꯔꯐꯥꯏꯟ ꯊꯣꯡꯉꯦꯕ ꯎꯝ ꯍꯥꯏꯔꯛꯑꯣ
ꯑꯩꯗꯤ ꯁꯣꯝꯗ ꯃꯥꯅ ꯐꯨꯔꯤꯠ ꯐꯤꯔꯣꯟꯜ ꯐꯖꯕ ꯈꯜꯂꯛꯑꯅꯤ ꯅꯦꯠ ꯂꯩꯇꯦ ꯅꯦꯠꯄꯦꯛ ꯍꯥꯞꯄꯤꯌꯣ ꯀꯥꯏꯅ ꯍꯥꯞꯄꯨꯔꯦ ꯑꯩꯗꯤ
ꯑꯥ
ꯑꯃ ꯑꯔꯦꯝꯕꯗ ꯇꯥꯔꯦꯅ ꯑꯩꯗꯤ ꯍꯧꯖꯤꯛꯇꯤ
ꯑ ꯍ ꯍ ꯑꯩꯒꯤ ꯑꯅꯤꯈꯛ ꯈꯜꯂꯦ ꯃꯣꯏ ꯗꯨꯀꯥꯟꯗ ꯍꯥꯡꯗꯦ ꯍꯥꯏꯌꯦ ꯑꯗꯨꯣ ꯐꯤꯗꯣ ꯑꯩꯈꯣꯏꯗꯤ ꯍꯦꯛ ꯂꯧꯕꯗꯨ ꯅꯨꯄꯤꯗꯣ
ꯑꯣ ꯁꯤꯁꯨ ꯆꯥꯔꯅꯤ ꯁꯤꯁꯨ ꯆꯥꯔꯅꯤ
ꯍꯥ
ꯑꯁꯤꯁꯨ ꯆꯥꯅꯤ ꯁꯤꯁꯨ ꯆꯥꯅꯤ ꯍꯥꯏꯔꯝꯕꯅꯦꯕ ꯑꯩ ꯑ ꯑꯩ ꯏꯆꯥ ꯅꯨꯨꯄꯤꯒꯤꯗꯣ ꯍꯥꯏꯔꯝꯃꯒ ꯑꯁ ꯀꯣꯟꯅ ꯂꯧꯕ ꯂꯥꯛꯑꯒꯦ ꯇꯧꯔꯒ ꯆꯦꯟ ꯈꯔ ꯃꯥꯜꯂ ꯃꯥꯅꯣꯡ ꯈꯠꯇꯗ
ꯃꯥ ꯉꯁꯥꯏꯗꯤ ꯍꯥꯏꯔꯝꯕꯅꯤ ꯉꯁꯥꯏ ꯑꯩꯒꯤ ꯅꯦꯠꯄꯦ ꯍꯥꯞꯄꯝꯕꯗꯣ ꯂꯣꯏꯁꯜꯂꯨꯈꯤꯒꯦ ꯀꯥꯏꯅꯒ ꯇ ꯋꯥ ꯐꯥꯏꯒ ꯁꯝꯊꯗꯅ ꯆꯪꯕꯅꯦ ꯃꯥꯏ ꯀꯥꯗꯅ
ꯎꯝ ꯍꯟꯖꯤꯜꯂꯣ ꯍꯥꯏꯕ ꯇꯥꯔꯦ ꯍꯣꯔꯦꯟ ꯑꯩ
ꯎꯝꯖꯤ ꯕꯤꯔꯌꯥꯅꯤ ꯐꯃ ꯁꯣꯂꯀꯗ ꯃꯈꯨꯠ ꯌꯥꯝ ꯅꯤꯛꯑꯕꯅꯤ ꯈꯇꯛ ꯈꯠꯇꯛ ꯈꯛꯇ ꯑꯁ ꯑꯩ ꯁꯦꯚꯤꯡ ꯌꯥꯝ ꯇꯧꯗꯕ ꯌꯥꯗꯦ ꯍꯥꯏꯕ ꯑꯗꯨꯃꯥꯏꯗ ꯇꯧꯗꯅ ꯀꯤꯕꯨ ꯀꯤꯌꯦꯦ ꯈꯪꯗꯦ
ꯐꯔꯅꯦ ꯁꯦꯚꯤꯡꯒ ꯇꯧꯕ ꯍꯩꯦ ꯑꯩꯗꯤ ꯑꯗꯨꯒꯨꯝꯕ ꯀꯔꯤꯝ ꯍꯩꯇꯦ
ꯑꯩꯁꯨ ꯍꯩꯇꯦ
ꯎꯝ
ꯃꯥꯗꯤ ꯌꯥꯝ ꯍꯩꯕꯅꯦ ꯑꯗꯨ ꯍꯥꯏꯔꯗꯤ ꯌꯥꯝ ꯐꯕꯅꯦ ꯑꯩꯅ ꯑꯩ ꯑꯩꯅ ꯍꯩ ꯍꯥꯏꯕꯨ ꯑꯥ ꯑꯩꯅ ꯀꯩ
ꯅꯪꯅ ꯍꯥꯏꯕꯁꯦ ꯐꯝꯃꯒ ꯆꯥꯕ
ꯍꯦ ꯑꯗꯨꯒꯨꯝꯕꯗꯣ ꯉꯥꯡꯕ ꯐꯠꯇꯦꯗꯣ ꯅꯪ ꯇꯥꯗ꯭ꯔꯤꯕ
ꯑꯦꯍ ꯑꯁꯤꯗꯤ ꯑꯗꯨꯗꯤ ꯀꯩꯁꯨ ꯀꯥꯏꯗꯦꯍꯦ
ꯑꯗꯨꯒꯨꯝꯕ ꯍꯥꯏꯕ ꯇꯣꯍꯩꯗꯦ ꯍꯥꯏꯕꯅꯤ ꯅꯪ ꯈꯪꯗ꯭ꯔꯥ
ꯐꯔꯦꯅꯦ ꯅꯍ ꯁꯤꯗ ꯊꯣꯛꯂꯛꯑꯒ ꯀꯔꯤ ꯀꯔꯤ ꯇꯧꯒꯅꯤ
ꯑꯗ ꯊꯣꯂꯛꯑꯒ ꯐꯝꯃꯒ ꯆꯥꯗꯣꯏꯅꯦ
ꯎꯝ ꯍꯤꯡꯒꯣꯜꯒꯨꯝꯕ ꯀꯣꯏꯕ ꯈꯔ ꯈꯔ
ꯎꯝ ꯉꯝꯃꯔꯣꯏ ꯑꯩ ꯍꯤꯡꯒꯣꯜ ꯀꯣꯏꯕꯒꯗꯤ ꯕ꯭ꯔꯤꯐꯨꯂꯥ ꯆꯨꯏ ꯑꯩ ꯍꯤꯡꯒꯣꯜꯗ ꯊꯔꯣ ꯃꯔꯣ ꯅꯪ ꯀꯣ ꯃꯣꯏ ꯍꯤꯡꯒꯣꯜ ꯁꯤꯖꯟꯗꯤ ꯂꯣꯏꯗꯤ ꯂꯣꯏ ꯈꯪꯗꯦ ꯑꯃꯨꯛ ꯊꯥꯒꯗ꯭ꯔꯥ ꯈꯪꯗꯦ ꯃꯃꯥꯡꯗ ꯍꯟꯗꯛ ꯍꯟꯗꯛ ꯃꯌꯥꯝ ꯊꯥꯔ ꯀꯣꯕꯤ ꯅꯨꯡꯕꯤꯒ ꯗꯤ ꯂꯣꯏꯅ ꯂꯣꯏꯔ ꯍꯟꯗꯛꯇꯤ ꯌꯥꯝ ꯐꯖꯕꯅꯦ
ꯎꯝ
ꯃꯥꯅ ꯌꯦꯟ ꯌꯦꯟꯒꯤ ꯀꯩꯅꯣꯗꯣ ꯌꯦꯟ ꯌꯦꯡꯒꯣꯟ ꯌꯦꯡꯒꯣꯟꯒꯤ ꯋꯥꯏ ꯂꯩꯗꯅ
ꯎꯝ
ꯑꯗꯨꯗꯣ ꯍꯥꯞꯆꯤꯟꯕꯒꯤ ꯍꯟꯗꯛ ꯊꯥꯏ ꯃꯃꯥꯡꯒꯤ ꯑꯩꯅ ꯂꯩꯔꯤꯉꯩꯗꯗꯤ ꯌꯥꯝꯅ ꯐꯖꯗꯦꯗꯅ ꯄ꯭ꯔꯗꯛ ꯄ꯭ꯔꯣꯗ꯭ꯌꯨꯁꯇꯣ ꯍꯟꯗꯛꯇꯤ ꯌꯥꯝ ꯐꯖꯈꯤꯕꯅꯦ ꯍꯤꯟꯖꯥꯡ ꯑꯝꯇ ꯊꯤꯜꯂꯛꯇ꯭ꯔꯣ ꯍꯟꯗꯛꯇꯤ
ꯃꯥ ꯅꯍꯥꯟ ꯀꯩꯅꯣ ꯑꯃ ꯂꯥꯛꯄꯗꯨꯗꯗꯤ ꯊꯕꯤꯗꯤ ꯊꯤꯜꯂꯛꯑꯝꯃꯦ
ꯊꯕꯤꯗꯨꯗꯤ ꯀꯩꯅꯣꯒꯤꯅꯦ ꯑꯩꯣꯏ ꯊꯥꯗꯤꯌꯦ ꯅꯪ ꯅꯪꯗꯣ ꯌꯥꯝ ꯄꯥꯕꯗꯣ ꯑꯩꯅ ꯊꯥꯏꯅ ꯑꯩꯈꯣꯏ ꯇꯣ ꯎꯝ ꯑꯩꯈꯣꯏꯒꯤ ꯀꯩ ꯍꯥꯏꯗꯣꯏꯅꯣ ꯌꯨꯝꯊꯪꯅꯕꯗꯣ ꯅꯦꯕꯔꯗꯣ ꯃꯥꯒꯤ ꯐꯥꯔꯝ ꯆꯥꯎꯅ ꯂꯩꯕꯅꯦ ꯑꯗꯨꯗꯤꯩ ꯍꯦꯛ ꯆꯥꯕꯅꯦꯕ ꯑꯗꯣ ꯃꯣꯏꯒꯤ ꯃꯣꯏ ꯐꯥꯔꯝ ꯏ ꯊꯥꯕꯤ